ꯍꯦꯜꯂꯣ
ꯑ
ꯑ ꯘꯨꯗ ꯃꯣꯅꯤꯡ ꯑ ꯇꯥꯕꯔꯥ
ꯑꯥ ꯀꯩꯗꯧꯔꯒ ꯂꯩꯒꯦ
ꯑꯁ ꯑꯗꯨꯝ ꯂꯩꯌꯦ ꯍꯧꯖꯤꯛ ꯆꯥꯛ ꯑꯦꯟꯁꯪ ꯊꯣꯡꯕꯅꯦ ꯂꯣꯏꯔꯦ ꯎꯝ ꯅꯪꯗꯤ
ꯆꯥꯛ ꯊꯣꯡꯉꯒ ꯂꯩꯕ꯭ꯔꯣ ꯅꯪ ꯑꯣꯏꯅ
ꯎꯝ
ꯌꯥꯝ ꯃꯔꯝ ꯅꯣꯛ ꯑꯃꯃꯤꯅꯥ
ꯎꯝ
ꯀꯔꯤ ꯃꯊꯦꯜ ꯊꯣꯡꯉꯒꯦ
ꯑꯁ ꯉꯁꯤꯁꯦ ꯕꯦꯖꯅꯦ ꯑꯂꯨꯒ ꯕꯤꯟꯁꯀ ꯑꯂꯨ ꯚꯦꯖ ꯂꯣꯏꯅ ꯃꯤꯛꯁ ꯇꯧꯔꯒꯀꯣ
ꯑꯥ
ꯉꯥꯔꯤꯗ ꯊꯝꯂꯒ ꯐ
ꯍꯥꯡꯅꯤ ꯍꯅꯦ
ꯅꯣꯏꯗꯤ ꯆꯥꯛ ꯆꯥꯔꯕꯣ
ꯆꯥꯗꯔꯤꯑ ꯍꯦꯟ ꯖꯥꯡ ꯊꯣꯡꯉꯏ ꯍꯧꯖꯤꯛꯇ ꯆꯥꯛ ꯊꯣꯡ ꯕ ꯗ ꯉꯥꯏꯔꯤ
ꯑ ꯅꯪꯅ ꯊꯣꯡꯗꯣꯏꯔꯥ
ꯑꯥ ꯊꯣꯡꯉꯤꯅꯦ
ꯑꯣ ꯑꯆꯥ ꯑꯠꯆꯥ ꯊꯕꯛꯀꯨꯝꯕ ꯂꯩꯕ꯭ꯔꯥ ꯉꯁꯤ ꯑꯁ ꯑꯩꯁ ꯑꯗꯨꯝ ꯌꯨꯝꯗ ꯂꯩꯔꯅꯤ ꯉꯁꯤꯗꯤ ꯁꯇꯔꯗꯦꯅꯤꯅ ꯅꯪꯗꯤ
ꯑꯩꯁꯨ ꯌꯨꯝꯗ ꯑꯗꯨꯝ ꯂꯩꯅꯤꯗ ꯆꯠꯊꯣꯛꯑꯣꯏ
ꯑꯣ ꯎꯝ ꯌꯨꯝꯗ ꯑ ꯅꯨꯡꯉꯥꯏꯇꯦ ꯍꯧꯖꯤꯛꯀꯥꯟ ꯍꯦꯍꯦ
ꯀꯔꯤꯒꯤ ꯅꯨꯡꯉꯥꯏꯇ꯭ꯔꯤꯅꯣ
ꯑꯗꯤ ꯅꯨꯄꯤ ꯊꯤꯅꯤꯡꯉꯥꯏ ꯂꯥꯛꯄꯅꯤ ꯁꯤꯗ
ꯑꯗꯨ ꯅꯨꯞ ꯅꯨꯞ ꯅꯨꯄꯥ ꯑꯣꯏꯅ ꯀꯣꯜ ꯅꯨꯄꯥꯅ ꯅꯨꯄꯥ ꯅꯨꯄꯥ ꯑꯣꯏꯅ ꯀꯣꯜ ꯂꯥꯛꯔꯗꯤ ꯄꯤꯛꯎꯞ ꯇꯧꯔꯣꯏꯕ ꯑꯩꯗꯤ ꯑꯗꯣ ꯅꯨꯄꯤ ꯅꯨꯄꯤ ꯅꯨꯄꯤ ꯂꯩꯔꯗꯤ ꯀꯧ ꯇꯥꯎꯅꯤ
ꯎꯝ
ꯅꯨꯄꯤ ꯈꯛꯇ ꯌꯦꯡꯕ ꯑꯩꯗꯤ ꯑꯍ
ꯅꯨꯄꯤ ꯈꯛꯇ ꯌꯦꯡꯕ
ꯍꯣꯏ ꯅꯨ ꯅꯨꯄꯥꯅ ꯀꯣꯜ ꯇꯧꯔꯛꯑꯗꯤꯅꯦ ꯕꯤꯖꯤꯗ
ꯑꯥ
ꯖꯥꯠꯖꯥꯠꯅꯤꯍꯦ ꯅꯪꯁꯨ
ꯍꯍ
ꯅꯨꯄꯥꯗꯤ ꯀꯩꯗꯧꯔꯒꯦꯅꯦ
ꯎꯝ ꯑꯩꯔꯣ
ꯎꯝ
ꯑ ꯍꯥꯏꯗꯤ ꯑꯦ ꯐ ꯐꯒꯤ ꯇꯕꯅꯤ ꯑꯗꯨꯗꯤ
ꯎꯝꯍꯝꯍꯝ
ꯅꯪ ꯅꯨꯄꯤ ꯑꯣꯏꯕꯒꯤ ꯐꯒꯤ ꯇꯧꯕꯅꯤ
ꯐꯥꯒꯤꯒ ꯌꯥꯝ ꯍꯩꯔꯝꯃꯤꯍꯦ
ꯉꯁꯤ ꯀꯗꯥꯏ ꯆꯠꯀꯅꯤ ꯅꯪ ꯐ꯭ꯔꯤ ꯐ꯭ꯔꯤ ꯑꯗꯨꯝ ꯐ꯭ꯔꯤ ꯂꯩꯗꯣꯏꯔꯥ
ꯑꯥꯎ
ꯅꯪ ꯑꯥ ꯕꯣꯜ ꯕ ꯕꯣꯜ ꯌꯦꯡꯗ꯭ꯔꯣ
ꯌꯦꯡꯗꯦꯗ ꯑꯩꯗꯤ ꯌꯦꯡꯕ꯭ꯔꯣ ꯅꯣꯏꯗꯤ
ꯌꯦꯡ ꯑꯥ ꯑꯩ ꯉꯔꯥꯡ ꯌꯦꯡꯗꯦ ꯀꯩꯅꯣ ꯑꯩ ꯈ꯭ꯔꯥ ꯃꯄꯥꯟ ꯆꯠꯂꯨ ꯆꯠꯄꯀꯣ ꯑꯗꯨꯅ ꯑꯋꯥꯕ ꯑꯗꯨꯅ ꯇꯨꯝꯈ꯭ꯔꯦ
ꯑꯩ ꯕꯣꯜ ꯑꯝꯇ ꯌꯦꯡꯗꯦꯗ ꯌꯦꯡꯗꯦꯗ ꯑꯝꯇ
ꯁꯞꯄꯣꯔꯠ ꯁꯞꯄꯣꯔꯠꯀꯨꯝꯕ ꯇꯧꯕꯗꯤ ꯇꯧꯕꯁꯨ ꯂꯩꯇꯕꯣ
ꯂꯩꯇꯦꯗ ꯏꯟꯇꯔꯦꯁ ꯂꯩꯇꯗ ꯑꯗꯨꯒꯨꯝꯕ
ꯑꯗꯨꯗꯤ ꯒꯦꯡꯃꯥꯏ ꯃꯥꯜꯂꯦꯅꯦ ꯒꯦꯡꯃꯥꯏ
ꯅꯪꯗꯤ ꯀꯔꯤ ꯀꯔꯤ ꯇꯧꯔꯒ ꯂꯩꯕꯔꯣ
ꯑꯁ ꯑꯗꯨꯝ ꯌꯨꯝꯗ ꯂꯩꯌꯦ
ꯌꯨꯝꯗ ꯂꯩꯕꯗꯨ ꯀꯔꯤ ꯁꯨꯔꯒ ꯂꯩꯕ꯭ꯔꯥ ꯍꯥꯏꯕꯅꯤꯗ
ꯑꯗꯨ ꯀꯔꯤꯁꯨ ꯁꯨꯗꯕ ꯑꯥ ꯑꯥ ꯑꯥ ꯍꯧꯖꯤꯀꯥꯟ ꯍꯖꯤꯀꯥꯟꯖꯦ ꯍꯧꯖꯤꯀꯥꯟ ꯀꯣ
ꯗꯤ ꯔꯥꯝ ꯅꯨꯡꯉꯥꯏꯌꯤꯅꯦ
ꯎꯝ ꯍꯧꯖꯤꯛꯀꯥꯟ ꯀꯣ
ꯑꯥ
ꯑꯩꯒꯤ ꯂꯥꯏꯐꯇꯣ ꯄꯨꯁ ꯇꯧꯈ꯭ꯔꯦ
ꯑꯗꯨꯝ ꯍꯤꯡꯕꯗꯤ ꯍꯤꯡꯕ
ꯍꯤꯡꯕꯗꯤ ꯍꯤꯡꯕ ꯀꯔꯤ ꯀꯔꯤꯒꯤ ꯄꯣꯁꯇ ꯊꯝꯕ꯭ꯔꯥꯅꯦ
ꯍꯝ
ꯑꯩꯒꯤ ꯊꯕꯛꯁ ꯊꯕꯛꯒꯨꯝꯕ ꯀꯔꯤ ꯀꯔꯤ ꯍꯣꯠꯅꯕꯁꯨ ꯂꯩꯇꯦ ꯑꯗꯨꯝ ꯄꯨꯁꯇꯥ ꯂꯩꯌꯦ ꯑꯩ
ꯃꯇꯝ ꯄꯥꯝꯃꯨꯗ꯭ꯔꯣ
ꯍꯥꯥ
ꯍꯥ ꯑꯔꯨ ꯑꯗꯨꯒ ꯅꯪꯗꯤ ꯅꯪ ꯀꯣꯂꯦꯖꯒꯨꯝꯕ ꯂꯣꯏꯔꯤ ꯂꯣꯏꯈ꯭ꯔꯥꯕꯣ
ꯔꯩ ꯂꯣꯢꯈ꯭ꯔꯦꯗ ꯊꯥꯏꯅꯦ ꯊꯥꯏꯅ ꯂꯣꯏꯈ꯭ꯔꯦꯗ
ꯑ ꯅꯪ ꯆꯍꯤ ꯀꯌꯥ ꯁꯨꯔꯒꯦ
ꯆꯍꯤꯁꯦ ꯌꯥꯝꯃꯟꯗꯅ
ꯊꯥꯔꯇꯤ ꯌꯧꯔꯕꯣ
ꯍꯥꯅꯨꯗꯧꯔꯦꯗꯥ
ꯑꯥ ꯅꯪꯒꯤ ꯗꯤꯄꯤꯗꯗꯤ ꯌꯥꯝ ꯃꯦꯆꯤꯌꯣꯔ ꯑꯣꯏꯕꯗꯤ ꯑꯣꯏꯌꯦ ꯑꯗꯣ ꯑꯥ ꯅꯪꯒꯤ ꯚꯣꯏꯁꯇꯗꯤ ꯑꯉꯥꯡ ꯃꯥꯜꯂꯦꯅꯦ ꯑꯉꯥꯡ ꯑꯉꯥꯡ ꯍꯥꯏꯗꯤ ꯅꯥꯏꯟꯇꯤꯟ ꯇ꯭ꯋꯦꯟꯇꯤ ꯃꯥꯜꯂꯦꯅꯦ
ꯑꯥ ꯃꯥꯟꯕꯅꯦ
ꯀꯔꯤ ꯀꯔꯤ ꯍꯣꯠꯅꯔꯤꯒꯦ ꯍꯧꯖꯤꯛꯀꯥꯟ ꯅꯪꯗꯤ
ꯑꯁꯨꯝ ꯍꯤꯡꯅ ꯍꯤꯡꯅꯕ ꯄꯪꯂꯩ ꯂꯩꯕ ꯍꯥꯏꯗꯨꯅꯤ
ꯊꯕꯛꯀꯨꯝꯕ ꯇꯧꯕ꯭ꯔꯥ ꯅꯪꯖꯦ
ꯇꯧꯗꯦ ꯀꯩꯝꯇ ꯇꯧꯗꯦ ꯃꯤꯔꯦꯝ ꯑꯣꯏꯔꯒ ꯂꯩꯌꯦ
ꯍꯥ ꯍꯥ ꯀꯔꯤꯕꯥ
ꯀꯩꯝꯇ ꯇꯧꯗꯦꯕ ꯃꯤꯔꯦꯝ ꯑꯣꯏꯔꯒ ꯌꯨꯝꯗ ꯗꯨꯝ ꯂꯩꯌꯦꯕ
ꯅꯣꯏꯒꯤ ꯌꯨꯝꯗ ꯑ ꯏꯄꯥ ꯃꯥꯁꯨ ꯅꯪꯒꯤ ꯁꯤꯕ꯭ꯂꯤꯡꯁꯨ ꯂꯣꯏꯅ ꯂꯩꯀꯣ
ꯂꯩꯌꯦ ꯍꯣꯢ
ꯑꯥ
ꯎꯝ ꯅꯨꯡꯉꯥꯏꯅꯤꯅꯦ ꯑꯗꯨꯗꯤ ꯑꯗꯣ ꯃꯄꯥꯟꯒꯨꯝꯕ ꯃꯄꯥꯟꯒꯨꯝꯕ ꯆꯠꯇ꯭ꯔꯣ ꯅꯪꯁꯦ
ꯆꯠꯇꯦꯗꯥ ꯅꯪ ꯆꯠꯄ꯭ꯔꯣ
ꯆꯠꯇꯦꯗ ꯑꯩꯁꯨ
ꯄꯣꯛꯄꯗꯒꯤ ꯌꯨꯝꯗ ꯑꯗꯨꯝ ꯂꯩꯗ
ꯑꯣ ꯅꯪ ꯍꯧꯖꯤꯛꯀꯥꯟ ꯂꯩꯁꯦ ꯎꯝ ꯈꯨꯟꯗ ꯅꯪꯒꯤ ꯍꯣꯝ ꯇꯥꯎꯟꯗꯔ ꯅ ꯅꯪꯒꯤ ꯚꯤꯂꯦꯖꯀꯨꯝꯕꯗꯔꯥ
ꯑ ꯌꯨꯝꯗꯅꯦ
ꯑꯣ ꯍꯥꯏꯗꯤ ꯍꯦꯝꯗꯣꯡꯒꯨꯝꯕ
ꯍꯣꯏ
ꯑꯣ ꯎꯝ
ꯅꯪꯗꯤ
ꯑꯩꯁꯤ ꯑꯩꯁꯨ ꯑꯗꯨꯝ ꯇꯥꯎꯟꯗ ꯂꯩꯌꯦꯅꯦ ꯍꯧꯖꯤꯛꯀꯥꯟ
ꯈꯨꯟꯗꯁꯨ ꯈꯨꯟꯗꯁꯨ ꯌꯨꯝ ꯈꯨꯟꯗ ꯑꯩꯒꯤ ꯏꯄꯥꯃꯥ ꯂꯩꯕꯀꯣ ꯑꯗꯨꯒ ꯑꯩꯅ ꯇꯥꯎꯟꯗ ꯑꯩ ꯏꯊꯟꯗ ꯂꯩꯕ
ꯎꯝ ꯀꯔꯤ ꯇꯧꯔꯒ ꯂꯩꯕꯅ ꯑꯦꯔꯤ
ꯑꯩ ꯉꯁꯥꯏ ꯍꯥꯏꯗꯣ ꯊꯕꯛ ꯇꯧꯗꯦꯕ
ꯊꯕꯛ ꯇꯧꯗꯕꯤꯗ ꯅꯊꯟꯗ ꯀꯃꯥꯏꯅ ꯂꯩꯔꯤꯕ ꯀꯩꯅꯣꯃꯃꯗꯤ ꯇꯧꯔꯝꯅꯤꯗ
ꯅꯨꯄꯤ ꯊꯤꯔꯗꯤ ꯇꯧꯔꯅꯤ
ꯃꯤ ꯅꯨꯄꯤ ꯊꯤꯗ꯭ꯔꯤꯉꯩꯗ ꯍꯥꯟꯅ ꯁꯦꯝ ꯍꯧꯒꯗꯕꯅꯤꯅꯦ ꯅꯪꯒꯤꯗꯨꯗꯤ ꯂꯣꯏ ꯑꯣꯟꯅꯔꯤꯍꯦ
ꯑꯩꯗꯤ ꯅꯨꯄꯤ ꯊꯤꯔꯒ ꯊꯕꯛ ꯑꯩ ꯏꯊꯟꯗ ꯂꯩꯔꯤꯁꯦ ꯊꯕꯛ ꯇꯧ ꯑꯝꯇ ꯊꯕꯛ ꯇꯧꯕ ꯌꯥꯗꯣꯏꯅꯦ ꯕꯤꯖꯤꯅꯦꯁꯒꯨꯝꯕ ꯇꯧꯔꯁꯨ ꯌꯥꯗꯦ ꯏꯊꯟꯗ ꯂꯩꯕꯒꯤ ꯑꯣ ꯆꯥꯛ ꯌꯦꯟꯁꯥꯡ ꯊꯣꯡꯕ ꯋꯥꯔꯦꯍꯦ ꯊꯕꯛ ꯊꯕꯛ ꯊꯕꯛꯇꯤ ꯊꯕꯛ ꯅꯠꯇꯕ ꯆꯥꯛ ꯌꯦꯟꯁꯥꯡ ꯊꯣꯡꯕꯗꯣ ꯑꯗꯨ ꯑꯣꯏꯔꯁꯨ ꯑꯦꯚ꯭ꯔꯤꯗꯦ ꯃꯣꯏ ꯑꯩꯈꯣꯏ ꯆꯥꯅꯤꯡꯉꯥꯏꯗ ꯊꯣꯡꯕ ꯑꯁ ꯋꯥꯕꯨꯗꯤ ꯋꯥꯕꯨꯗꯤ ꯂꯩꯇꯦ ꯑꯗꯨ ꯑꯣꯏꯔꯁꯨ ꯑꯁ ꯇꯠꯕꯀꯣ ꯑꯗꯨꯗ ꯅꯨꯄꯤ ꯊꯤꯔꯅꯤ
ꯊꯤꯔꯣ ꯊꯤꯔꯣ
ꯅꯨꯄꯤ ꯊꯤꯔꯗꯤ ꯍꯦꯟꯅ ꯋꯥꯕꯅꯤꯍꯦ
ꯎꯝ ꯅꯪ ꯅꯪꯗꯤ ꯑ ꯅꯨꯄꯥ ꯀꯣꯏꯕ ꯂꯩꯕ꯭ꯔꯣ ꯍꯧꯖꯤꯛ ꯀꯥꯟ
ꯍꯧꯖꯤꯛꯀꯥꯟꯁꯤꯗꯤ ꯑꯩꯁꯨ ꯀꯟꯅ ꯊꯤꯔꯤꯅꯦ
ꯑꯗꯨ ꯁꯤꯡꯒꯜꯅꯤꯕ ꯅꯪꯁꯨ
ꯊꯤꯔꯤꯕꯅꯤꯅꯦ ꯍꯣꯏ ꯍꯥꯏꯕ ꯇꯥꯔꯦꯅꯦ ꯅ
ꯑꯣ ꯑꯗꯨꯗꯤ ꯑꯩꯈꯣꯏ ꯆꯞ ꯃꯥꯟꯅꯦ ꯑꯗꯣ
ꯑꯩꯈꯣꯏ ꯆꯞ ꯃꯥꯟꯅ ꯂꯩꯔꯝꯃꯦ
ꯑꯗꯨ ꯑꯣꯏꯔꯗꯤ ꯁꯣꯔꯠꯀꯥꯠ ꯇꯧꯔꯁꯤꯅ
ꯑꯗꯁꯨ ꯌꯥꯏ ꯀꯥꯏꯗꯦ ꯎꯝ ꯏꯁꯝ ꯁꯝꯕꯤꯗ ꯃꯇꯝ ꯃꯥꯡꯍꯟꯗꯕꯤꯗ
ꯁꯟꯗꯦꯗ
ꯍꯥꯥ
ꯀꯔꯤ ꯍꯥꯏꯕ ꯅꯪ ꯅꯪ ꯍꯥꯏ ꯍꯧꯖꯤꯛꯇꯣ
ꯑ ꯏꯁꯝ ꯁꯝꯕꯤꯗ ꯃꯇꯝ ꯃꯥꯡꯍꯟꯗꯕꯤꯗ ꯑꯗꯨꯁꯨ ꯌꯥꯏ ꯍꯥꯏꯕꯅꯤꯗ ꯑꯩ ꯍꯥꯏꯕꯗꯤ꯫
ꯑꯦꯁ ꯍꯧꯖꯤꯛꯀꯥꯟꯗꯤ ꯑꯗꯨꯝ ꯃꯥꯏ ꯀꯩꯅꯣ ꯅꯨꯡꯁꯤꯅꯔꯗꯤ꯫
ꯐꯥꯏꯩꯅꯜꯅꯤ꯫
ꯎꯝ ꯐꯩꯌꯦ ꯐꯩꯌꯦ꯫
ꯅꯪ ꯑꯥ
ꯆꯍꯤ ꯇ꯭ꯋꯦꯟꯇꯤ ꯄ꯭ꯂꯁꯇꯣ ꯑꯦꯛꯖꯦꯛ ꯍꯥꯏꯕ ꯑꯁꯤꯗ ꯑꯁꯤꯗ ꯐꯠꯇ꯭ꯔꯣ
ꯀꯔꯤ ꯍꯥꯏꯕ
ꯑꯗꯨꯗꯤ ꯑꯃꯨꯛ ꯀꯄꯥꯎ ꯀꯩꯅꯣ ꯇꯧꯔꯁꯦ꯫ ꯑꯣꯐꯂꯥꯏꯟꯒꯨꯝꯕꯗ ꯎꯝ ꯑꯗꯣ ꯅꯪꯒꯤ ꯀꯩꯅꯣꯗꯣ ꯑꯥ ꯃꯥꯜꯂꯦꯅꯦ ꯒꯦꯡꯃꯥꯏ ꯃꯟꯗ꯭ꯔꯦꯅꯦ ꯅꯪꯁꯦ꯫ ꯖꯦꯡ ꯖꯦꯡ ꯎꯝ ꯖꯦꯡꯃꯥꯏꯗꯤ ꯈꯔ ꯃꯤ ꯀꯩꯅꯣ ꯇꯧꯕꯅꯤꯅꯦ꯫
ꯅꯠꯇꯦꯗ ꯑꯣꯏꯗꯕꯒꯤ ꯃꯥꯟꯗꯅꯤ ꯀꯩꯅꯣ꯫ ꯅꯪ ꯂꯦꯡꯉꯩꯔꯣ?
ꯎꯝ ꯍꯥ ꯅꯇꯦ ꯖꯦꯡꯃꯥꯏꯅꯤ ꯫
ꯎꯝ ꯎꯝ ꯇꯥꯕꯔꯥ
ꯇꯥꯕꯔꯥ ꯍꯜꯂꯣ
ꯑꯥ
ꯎꯝ ꯍꯧꯖꯤꯛ ꯀꯩꯅꯣ ꯑꯥ ꯀꯩꯅꯣꯁꯤ ꯑꯥꯏꯔꯣꯟꯒꯨꯝꯕ ꯐꯠꯇꯕ ꯂꯥꯎꯅꯤꯡꯉꯥꯏ ꯂꯥꯛꯄ ꯑꯗꯨꯅ
ꯑꯥ
ꯑꯗꯣ ꯅꯪ ꯍꯧꯖꯤꯛ ꯐ꯭ꯔꯤ ꯐ꯭ꯔꯤ ꯂꯩꯅꯤꯕꯀꯣ
ꯑꯥ ꯂꯩꯅꯤꯍꯦ ꯍꯥꯏꯗ ꯑꯗꯨꯝ ꯍꯥꯏꯌꯦ꯫ ꯅꯪ ꯂꯝꯕꯤ ꯆꯠꯄ ꯃꯥꯜꯂꯦꯅ ꯆꯠꯄ ꯃꯈꯑꯣꯟ ꯝꯈꯣꯟ ꯇꯥꯏꯅ ꯑꯥ
ꯑꯦ ꯑꯗꯨꯝ ꯌꯨꯝꯗ ꯁꯥꯕꯅꯤꯅ ꯃꯄꯥꯟꯗ ꯑꯗꯨꯝ ꯍꯣꯏ
ꯌꯥꯝ ꯁꯥꯏꯀꯣ ꯍꯟꯗꯛꯁꯦ ꯁꯥꯗ꯭ꯔꯣ?
ꯁꯌꯦ ꯁꯌꯦ꯫
ꯌꯥꯝ ꯁꯥꯏ꯫
ꯎꯝ